ꯎꯝ ꯍꯜꯂꯣ ꯇꯥꯔꯦ ꯇꯥꯔꯦ
ꯕꯦꯔꯥꯅꯤꯅꯦ ꯅꯪꯁꯤ ꯌꯥꯕ ꯃꯇꯝ ꯂꯩ ꯌꯥꯗꯕ ꯃꯇꯝ ꯂꯩ ꯈꯪꯗꯦ
ꯅꯪꯒꯤ ꯊꯕꯛ ꯇꯧꯗꯧꯕ ꯌꯥꯝ ꯃꯣꯜꯂꯤꯕ꯭ꯔꯣ
ꯑꯩ ꯇꯨ ꯋꯌꯝ ꯋꯥꯠꯂꯤꯗ
ꯑꯗꯨ ꯑꯥꯢ ꯀꯨꯏꯔꯔꯣꯏꯗ ꯅ ꯑꯗꯨꯝ ꯇꯧꯔ ꯂꯩꯕ ꯌꯥꯏ ꯑꯩ ꯑꯩꯗꯨꯁꯨ ꯑꯗꯨꯝ ꯇꯧ ꯑꯩ
ꯎꯝ ꯃꯔꯨꯞꯁꯤꯡꯒ ꯑꯗꯨꯝ ꯀꯣ ꯇꯧꯔꯒ ꯆꯤꯟꯂꯦ ꯑꯗꯨ ꯑꯗꯥ ꯈꯣꯠꯂꯦꯀꯣ
ꯍꯣꯏ ꯑꯗꯨ ꯑꯗꯨꯝ ꯇꯧꯋꯣ ꯑꯩꯉꯣꯟ ꯑꯩꯈꯣꯏꯗꯁꯨ ꯍꯟꯅ ꯊꯥꯔꯀꯣ
ꯎꯝ ꯇꯧꯁꯦ
ꯑꯩꯁ ꯅꯣꯊꯤꯟꯁꯦ ꯆꯥꯛꯗꯤ ꯆꯥꯈ꯭ꯔꯦ
ꯀꯔꯤ ꯃꯊꯦꯜ ꯑꯣꯏꯅ ꯆꯥꯔꯦ
ꯑꯩꯁ ꯉꯁꯤꯁꯦ ꯑꯂꯨꯒ ꯗꯥꯜ ꯆꯥꯈ꯭ꯔꯦ
ꯑꯩ ꯑꯩ ꯑꯩꯗꯤ ꯌꯥꯝ ꯄꯥꯝꯕꯅꯦ ꯃꯗꯨ
ꯑꯗꯨ ꯀꯨꯏꯅ ꯆꯥꯗ꯭ꯔꯦ ꯑꯥꯂꯨꯕꯨꯗꯤ ꯆꯥꯏ ꯑꯗꯨ ꯗꯥꯜꯗꯤ ꯀꯨꯏꯅ ꯆꯥꯗ꯭ꯔꯦꯍꯦ
ꯅꯨꯡꯇꯤ ꯆꯥꯃꯜꯂꯁꯨ ꯀꯩꯅꯣ
ꯑꯩꯁꯨ ꯎꯝ ꯃꯥꯥꯏ ꯃꯥꯥꯏ ꯑꯣꯏ ꯑꯂꯨꯒ ꯗꯥꯜ
ꯅꯍꯥꯟꯗꯩ ꯀ꯭ꯔꯤ ꯑꯣꯏꯅ ꯆꯥꯕ
ꯑꯩꯗꯤ ꯎꯁꯣꯏ ꯆꯝꯐꯨꯠ ꯇꯥꯔꯦ ꯉꯁꯤꯗꯤ ꯑꯩꯈꯣꯏ ꯌꯨꯝꯅꯥꯛꯇ ꯊꯥꯕꯀꯣ ꯌꯨꯝꯅꯥꯛꯇ ꯊꯥꯕ ꯑ ꯋꯥꯟꯅꯥꯟ ꯍꯥꯏꯕ ꯈꯪꯕ꯭ꯔ
ꯍꯣꯏ ꯍꯣꯏ
ꯋꯥꯅꯥꯟ ꯋꯥꯅꯥꯟ ꯑꯗꯨ
ꯆꯝꯐꯨꯠ ꯉꯔꯥꯡꯗ ꯑꯩꯅ ꯂꯧꯔꯨꯕ ꯅꯨꯡꯗꯥꯡ ꯅꯨꯡꯗꯥꯡꯗ ꯐꯖꯅ ꯐꯨꯠꯂꯒ ꯍꯖꯤꯛ ꯑꯩ ꯆꯥꯕ ꯑꯩꯁꯦ ꯎꯁꯣꯏ ꯎꯁꯣꯏ ꯌꯥꯝ ꯄꯥꯝꯕꯀꯣ
ꯑꯣ ꯍꯧꯖꯤꯛ ꯑꯗꯨꯝ ꯊꯧꯕꯗꯤ ꯍꯧꯈ꯭ꯔꯦꯀꯣ
ꯍꯣꯏ ꯍꯧꯖꯤꯛ ꯍꯧꯕ ꯍꯧꯈ꯭ꯔꯦ ꯃꯤꯗꯤ ꯀꯨꯏꯈ꯭ꯔꯦꯗ ꯆꯥꯕꯗꯣ
ꯌꯥꯝ ꯂꯩ ꯌꯥꯝ ꯃꯇꯝꯗ ꯌꯥꯝ ꯅꯩꯕꯗꯨꯁꯨ ꯀꯌꯥ ꯄꯥꯝꯗꯦ ꯑꯗꯨ ꯅꯥꯎꯅ ꯊꯣꯛꯄ ꯃꯇꯝꯗꯗꯤ ꯄꯥꯝꯃꯦꯀꯣ ꯇꯥꯗꯕ ꯀꯨꯏꯔꯒ ꯃꯥ ꯊꯣꯛꯂꯛꯄ ꯍꯧꯕꯁꯦ
ꯑꯍꯥꯟꯕ ꯑꯍꯥꯟꯕ ꯑꯣꯏꯅ ꯆꯥꯕꯗ‌ꯣ
ꯍꯣꯏ ꯑꯗꯨꯅꯦ
ꯃꯤꯗ ꯌꯥꯝ ꯅꯨꯡꯉꯥꯏꯕꯅꯦ
ꯌꯣꯟꯆꯥꯛꯀꯨꯝꯕꯁꯨ ꯑꯗꯨꯒꯨꯝꯕꯁꯨ ꯍꯧꯔꯕꯒ ꯂꯣꯏꯕꯗꯗꯤ ꯑꯗꯨꯝ ꯆꯥꯅꯤꯡꯔꯦꯀꯣ
ꯍꯣꯏ ꯅꯣꯏꯗ ꯅꯣꯏꯗ ꯌꯣꯡꯆꯥꯛ ꯌꯥꯝ ꯂꯩꯕ꯭ꯔꯣ
ꯌꯣꯟꯆꯥꯛꯒꯨꯝꯕ ꯍꯣꯏ ꯆꯤꯡꯗꯗꯤ ꯌꯣꯟꯆꯥꯛ ꯌꯥꯝ ꯂꯩ ꯑꯗꯣ ꯁꯤꯗꯗꯤ ꯂꯧꯔꯒ ꯑꯗꯨꯝ ꯆꯥꯕꯅꯤ
ꯑꯗꯨ ꯑꯗꯣ ꯆꯤꯡꯅꯁꯨ ꯅꯣꯏꯗꯤ ꯃꯔꯥꯏ ꯂꯥꯛꯄ ꯈꯣꯠꯄ ꯁꯤꯕ ꯂꯩꯇꯦ
ꯑꯗꯨꯝ ꯁꯤꯕꯗꯤ ꯌꯧꯋꯦ ꯑꯗꯨꯕꯨ ꯑꯩꯈꯣꯏꯒꯤꯗꯤ ꯌꯥꯝ ꯁꯤꯕꯗꯤ ꯌꯎꯗꯗꯤ ꯌꯧꯗꯦ ꯃꯃꯥꯡ ꯆꯍꯤꯗꯗꯤ ꯐꯖꯅ ꯄꯥꯜꯂꯦ ꯑꯩꯈꯣꯏꯒꯤꯗꯣ
ꯑꯥ ꯑꯩꯈꯣꯏꯒꯤꯗꯤ ꯄꯥꯝꯕꯤ ꯃꯆꯥ ꯃꯆꯥꯗꯨ ꯑꯗꯨꯝ ꯄꯪꯁꯤꯒ ꯁꯤꯔꯦꯀꯣ ꯈꯪꯗꯦ ꯀꯔꯤꯒꯤꯔ
ꯍꯣꯏ
ꯃꯣꯏꯁꯦ ꯀ ꯆꯍꯤꯁꯦ ꯈꯔ ꯄꯥꯝꯕꯤꯁꯦ ꯈꯔ ꯅꯧꯔꯤꯉꯩꯗꯤ ꯈꯔ ꯐꯕꯀꯣ ꯑꯗꯨꯗꯤ ꯄꯥꯟꯕ ꯌꯥꯔꯛꯇ꯭ꯔꯦ ꯍꯥꯏꯕ ꯃꯇꯝꯗ ꯃꯥ ꯍꯦꯛꯇ ꯃꯥꯏ ꯃꯔꯥꯏ ꯆꯪꯕꯁꯦ
ꯍꯣꯏ
ꯑꯩꯈꯣꯏ ꯑꯉꯥꯡ ꯑꯣꯏꯔꯤꯉꯩꯗ ꯑꯩꯈꯣꯏ ꯈꯨꯟꯗ ꯂꯩꯕꯗꯣ ꯑꯁ ꯀꯔꯤ ꯍꯥꯏꯒꯅꯤ ꯍꯥꯏꯅꯤꯡꯉꯥꯏ ꯌꯥꯝꯃꯟꯕꯀꯣ
ꯑꯗꯨꯅꯤ
ꯈꯣꯏꯈꯨꯟ ꯄꯨꯣꯂꯞ ꯑꯩꯈꯣꯏ ꯂꯝꯅ ꯈꯪꯗꯦ ꯀꯔꯤꯗ ꯌꯣꯡꯆꯥꯛ ꯊꯥꯕꯁꯤ ꯊꯥꯕꯁꯤ ꯊꯥꯕꯁꯤ ꯌꯣꯡꯆꯥꯛ ꯂꯩꯗ ꯐꯥꯕꯗ ꯆꯍꯤ ꯑꯗꯨꯝ ꯌꯣꯡꯆꯥꯛ ꯃꯇꯝꯗꯅꯤꯀꯣ
ꯍꯣꯏ
ꯌꯣꯡꯆꯥꯛ ꯊꯥꯗꯕ ꯃꯈꯣꯏ ꯑꯩꯈꯣꯏꯗ ꯐꯖꯅ ꯆꯥꯕ ꯐꯪꯕꯅꯦꯕ ꯑꯗꯨꯝ ꯑꯗꯨꯁꯨ ꯃꯃꯟ ꯆꯪꯗꯕꯤꯗꯀꯣ ꯐ꯭ꯔꯤꯗ
ꯑꯗꯨꯅꯦ ꯑꯁ ꯈꯨꯟꯗꯗꯤ ꯃꯤꯒꯤ ꯂꯩꯕꯁꯨ ꯑꯩꯈꯣꯏ ꯆꯥꯕ ꯑꯩꯈꯣꯏꯒꯤ ꯂꯩꯕꯁꯨ ꯃꯤ ꯆꯥꯕ ꯍꯥꯏꯕꯗꯨꯅꯤꯀꯣ
ꯁꯨꯃꯥꯏꯅ ꯇꯧꯅꯕꯅꯦꯕ
ꯑꯁ ꯑꯗꯨ ꯊꯄꯗꯗꯤ ꯑꯗꯨꯒꯨꯝꯕ ꯌꯥꯗ꯭ꯔꯦ
ꯎꯝ ꯌꯥꯗꯦ ꯊꯄꯥꯛꯇꯕꯨꯗꯤꯀꯣ
ꯌꯨꯝꯗ ꯂꯩꯃꯤ ꯅꯥꯔꯁꯨ ꯃꯄꯥꯟ ꯊꯣꯛꯈ꯭ꯔꯗꯤ
ꯍꯣꯏ ꯅꯣꯏꯗ ꯀꯣꯝꯂꯥꯒꯣꯝꯗꯤ ꯊꯥꯅꯗꯦ
ꯀꯨꯝꯂ ꯊꯥꯏꯌꯦ ꯑꯗꯨ ꯑꯩꯈꯣꯏꯗꯤ ꯆꯤꯡꯗꯣ ꯂꯝꯗꯣ ꯈꯔ ꯂꯥꯞꯄꯅꯤꯅ ꯃꯤ ꯂꯥꯎꯕꯒꯨꯝꯕ ꯎꯕꯒꯨꯝꯕ ꯀꯌꯥ ꯂꯥꯛꯇꯕ ꯍꯣꯠꯁꯨ ꯀꯌꯥ ꯌꯣꯟꯗꯕ ꯀꯣ
ꯑꯣ ꯑꯆꯥ ꯑ ꯀꯨꯝꯂꯥꯗ‌ꯣ ꯐꯗꯤ ꯐꯥꯕ꯭ꯔꯥ ꯅꯣꯏꯗ
ꯌꯥꯝ ꯐꯩꯌꯦ ꯊꯨꯝꯁꯨ ꯊꯨꯝꯃꯦ ꯑꯩꯈꯣꯏ ꯆꯤꯡꯒꯤꯗꯣ ꯑꯗꯨꯒ ꯃꯥꯗꯤ ꯀꯩꯅꯣ ꯃꯃꯥꯟꯗ ꯈꯔ ꯌꯣꯠꯆꯛꯀꯨꯝꯕꯅ ꯌꯣꯟꯕꯗꯣ ꯈꯔ ꯅꯨꯡꯉꯥꯏꯅꯀꯣ
ꯃꯥꯅꯦ ꯃꯥ
ꯀꯨꯝꯂꯒꯨꯝꯃꯗꯤ ꯑꯩꯈꯣꯏꯅ ꯂꯥꯏꯟ ꯐꯖꯅ ꯂꯧꯗ꯭ꯔꯗꯤ ꯍꯦꯛꯇ ꯄꯨꯔꯒ ꯕ꯭ꯂꯥꯏꯟꯗ ꯆꯠꯄ ꯌꯥꯗꯦ ꯒꯥꯔꯤ ꯇꯔꯤꯞ ꯑꯃ ꯄꯨꯔꯒ ꯃꯤ ꯂꯧꯗ꯭ꯔꯗꯤ ꯄꯪꯍꯣꯡꯅ ꯊꯥꯒꯗꯧꯕꯒꯤ ꯆꯥꯟꯁꯁꯨ ꯂꯩꯌꯦꯀꯣ
ꯎꯝ ꯑꯗꯨ ꯍꯧꯖꯤꯛꯀꯥꯟꯗꯤ ꯀꯣꯝꯂꯥꯒꯨꯝꯕꯁꯤꯡꯁꯦ ꯇꯝꯅ ꯄꯨꯔꯛꯑꯗꯤ ꯑꯁ ꯁꯤꯠꯄꯗꯤ ꯍꯥꯏꯔꯅꯨ ꯃꯤ ꯃꯨꯟꯅꯕꯅꯤꯅꯦ
ꯑꯗꯨꯅꯦ ꯍꯣꯏ ꯑꯗꯨ ꯑꯗꯨꯃꯥꯏꯅ ꯄꯨꯔꯛꯈ꯭ꯔꯗꯤ ꯂꯥꯎꯗꯤ ꯂꯧꯎꯅꯤ ꯑꯗꯨꯕꯨ ꯑꯩꯈꯣꯏ ꯕ꯭ꯂꯥꯏꯟꯗꯗꯤ ꯑꯗꯨꯝ ꯄꯨꯔꯒ ꯆꯠꯗꯤ ꯆꯠꯅꯤꯡꯗꯦꯕꯀꯣ
ꯎꯝ ꯂꯝꯕꯤꯗꯣ ꯌꯥꯝ ꯂꯥꯞꯄ꯭ꯔꯥ ꯅꯣꯏꯗꯣ
ꯂꯝꯕꯤ ꯑꯁꯤ ꯑꯩꯈꯣꯏ ꯍꯧꯖꯤꯛ ꯇꯝꯄꯥꯛ ꯂꯦꯛ ꯏꯝꯐꯥꯜ ꯌꯧꯕꯁꯦ ꯅꯨꯃꯤꯠ ꯑꯃꯗꯤ ꯑꯗꯨꯝ ꯆꯠꯂꯦ
ꯑꯣ ꯂꯥꯞꯄꯤꯅꯦ ꯑꯗꯨꯗꯤ
ꯌꯥꯝ ꯂꯥꯞꯕꯦ ꯍꯣꯏ
ꯑꯆꯥꯆꯥ
ꯒꯥꯔꯤ ꯚꯔꯥ ꯑꯃ ꯆꯠꯄꯗ ꯌꯥꯝ ꯀꯩꯅꯣ ꯁꯤꯛꯁ ꯍꯟꯗ꯭ꯔꯦꯠ ꯁꯤꯛꯁ ꯐꯤꯐꯇꯤ ꯑꯗꯨꯒ ꯂꯧꯋꯦꯕ
ꯑꯥ ꯑꯗꯨ ꯅꯣꯏꯗ ꯃꯤꯗꯜ ꯃꯦꯟꯒꯨꯝꯕ ꯂꯩꯇꯦ
ꯑꯗꯨꯒꯨꯝꯕ ꯑꯗꯨꯒꯨꯝꯕ ꯇꯧꯋꯦ ꯃꯣꯏꯁꯦ ꯑꯗꯨꯕꯨ ꯄꯣꯠꯁꯦ ꯃꯌꯥꯝ ꯇꯧꯗꯦꯅꯦ ꯃꯣꯏꯅ ꯇꯧꯕ ꯄꯣꯠ ꯆꯩꯗꯤ ꯌꯧꯋꯦ ꯑꯗꯨꯕꯨ ꯃꯤ ꯈ꯭ꯔꯗꯤ ꯃꯥꯅ ꯇꯧꯕ ꯕꯤꯖꯤꯅꯦꯁ ꯍꯥꯏꯕꯗꯨ ꯄꯔꯃꯅꯦꯟ ꯂꯩꯗꯦꯔꯥꯀꯣ ꯁꯤ ꯇꯧꯅꯦ ꯁꯤ ꯇꯧ ꯁꯤꯖꯟ ꯁꯤꯟꯅ ꯇꯧꯋꯦꯀꯣ ꯑꯗꯣ ꯑꯩꯈꯣꯏꯗꯗꯤ ꯄꯩꯁꯥ ꯈꯔ ꯌꯥꯝ ꯐꯪꯕ ꯑꯗꯨꯒꯨꯝꯕ ꯈꯔ ꯇꯧꯋꯦꯕ ꯃꯣꯏꯁꯦ
ꯑꯣ ꯎꯝ ꯎꯝ
ꯑꯗꯨ ꯌꯥꯝ ꯆꯥꯕꯁꯨ ꯐꯩ ꯑꯗꯨ ꯌꯥꯝ ꯃꯥꯟꯈ꯭ꯔꯗꯤ ꯑꯃꯨꯛꯀ ꯆꯥꯕ ꯉꯝꯗꯕꯗꯨꯗ ꯑꯃꯨꯛ ꯄꯥꯝꯃꯨꯗꯤ ꯄꯥꯝꯃꯨꯕꯀꯣ ꯈꯨꯟꯗꯗꯤ ꯃꯤ
ꯌꯥꯝ ꯂꯥꯎꯕ ꯃꯥ ꯇꯧꯗ꯭ꯔꯁꯨ ꯑꯗꯨꯝ ꯃꯌꯥꯝ ꯃꯣꯏꯅ ꯆꯥꯕ ꯌꯥꯕꯒꯤꯗꯤ ꯑꯗꯨꯝ ꯊꯥꯅꯩꯑꯩꯅ ꯀꯣꯝꯂꯥꯒꯨꯝꯕ ꯑꯗꯨꯒꯨꯝꯕꯗꯤꯀꯣ
ꯎꯝ ꯀꯨꯝꯂꯥꯁꯤ ꯎꯝ ꯀꯣꯝꯂꯥꯁꯦ ꯀꯨꯝꯁꯤꯁꯨ ꯑꯗꯨꯝ ꯄꯥꯜꯂꯤꯕ ꯅꯣꯏꯗ
ꯄꯥꯜꯂꯤ ꯍꯧꯖꯤꯛꯁꯨ ꯐꯖꯅ ꯄꯥꯟꯒꯗꯧꯕ ꯃꯥꯜꯂꯦ
ꯑꯣ ꯑꯩꯈꯣꯏ ꯑꯩꯈꯣꯏꯁꯨ ꯊꯥꯗꯤ ꯊꯥꯔꯤ ꯑꯗꯨ ꯂꯦꯟ ꯇꯥꯕꯗꯣ ꯑꯗꯨꯅ ꯎꯝ ꯃꯥꯒꯤ ꯂꯩꯁꯤꯡꯗꯨ ꯂꯣꯏꯅ ꯀꯦꯟꯈ꯭ꯔꯕ
ꯑꯁ ꯅꯣꯏ ꯅꯣꯏ ꯑꯗꯨꯋꯥꯏꯗ ꯐꯖꯅ ꯇꯧꯕ ꯃꯥꯜꯂꯦꯀꯣ
ꯐꯖꯅ ꯁꯥꯠꯂꯝꯕꯅꯦꯕꯀꯣ ꯂꯩꯗꯣ
ꯍꯣꯏ
ꯑꯗꯨ ꯂꯩꯗꯨ ꯐꯖꯅ ꯁꯥꯠꯂꯝꯕꯗꯨ ꯂꯦꯟ ꯇꯥꯔꯦ ꯄꯨꯔꯥ ꯂꯣꯏꯊꯣꯛꯈ꯭ꯔꯕ ꯅꯥꯏ ꯃꯣꯏ ꯂꯩꯗꯣ
ꯑꯁ ꯂꯦꯟꯁꯦ ꯐꯖꯅ ꯇꯧꯈ꯭ꯔꯦꯀꯣ ꯍꯟꯗꯛ ꯆꯍꯤꯗꯣ
ꯑꯩꯈꯣꯏ ꯑꯩꯈꯣꯏ ꯂꯥꯏꯁꯥꯡꯗꯣ
ꯍꯣꯏ
ꯑꯩꯈꯣꯏ ꯂꯩꯁꯥꯡ ꯃꯐꯥꯎꯗ ꯑꯃ ꯑꯣꯏꯅ ꯀꯔꯤ ꯍꯥꯏꯁꯤꯔꯥ ꯂꯦꯟ ꯇꯥꯔꯛꯄꯒꯤ ꯇꯤꯟꯁꯦ ꯀꯈ ꯄꯨꯔꯥ ꯁꯝ ꯃ ꯃꯤꯠ ꯃꯥꯟꯈ꯭ꯔꯕꯅꯤꯅꯦ
ꯑꯥ
ꯃꯇꯝ ꯇꯥꯔꯛꯄꯒꯤ ꯑꯗꯨꯒꯤ ꯍꯟꯗꯛ ꯂꯖꯤꯡꯗꯨꯣ ꯑꯗꯨꯝ ꯁꯤꯟꯈ꯭ꯔꯕꯅꯤ ꯑꯩꯈꯣꯏ
ꯇꯤꯟ ꯀꯩꯅꯣ ꯇꯤꯟꯒꯨꯝꯕ ꯑꯁꯤ ꯐꯖꯅ ꯍꯣꯕ ꯅꯠꯇ꯭ꯔꯣ ꯃꯣꯏ ꯇꯥꯕꯁꯦ
ꯍꯣꯏ ꯇꯤꯟꯗ ꯑꯅꯧꯕꯗꯤ ꯀꯩꯁꯨ ꯇꯧꯗꯕꯀꯣ ꯇꯤꯟ ꯈꯔ ꯀꯨꯏꯈ꯭ꯔꯕ ꯆꯍꯤ ꯇꯔꯥ ꯀꯨꯟꯒꯨꯝꯕ ꯆꯪꯈꯤꯕ ꯀ ꯀꯣꯜꯊꯡ ꯀꯥꯕꯁꯤꯡꯗꯣ
ꯍꯣꯏ ꯍꯣꯏ
ꯑꯗꯨꯁꯤꯡꯅꯤꯅꯦ ꯍꯣꯒꯟꯕꯁꯦ
ꯑꯁ ꯃꯣꯏꯅ ꯑꯗꯨ ꯇ ꯑꯗꯨ ꯇꯧꯕꯗꯣ ꯃꯤꯒꯨꯝ ꯃꯥ ꯂꯩꯔꯗꯤ ꯃꯤꯁꯨ ꯋꯥꯒꯅꯤꯀꯣ
ꯍꯣꯏ ꯃꯤꯁꯨ ꯁꯣꯛꯀꯅꯤꯗ ꯂꯩ ꯃꯤ ꯂꯩꯔꯗꯤ ꯈꯪꯗ‌ꯦ ꯑꯁ ꯑꯗꯨ ꯀꯨꯝꯅꯥ ꯑꯃꯔꯛ ꯆꯥꯗ ꯅꯪ ꯀꯌꯥ ꯑꯃ ꯆꯥꯕ ꯉꯝꯒꯦ
ꯑꯩꯁ ꯌꯥꯝ ꯑꯁ ꯑꯩꯈꯣꯏꯒꯤꯗꯨ ꯑꯗꯨꯝꯛ ꯌꯥꯝ ꯆꯥꯎꯕ ꯉꯝꯃꯦꯅ ꯈ꯭꯭ꯔꯔꯤꯁꯃꯥꯁ ꯒꯃꯥꯏ ꯇꯧꯗꯔꯥ ꯂꯩꯕꯗꯣ ꯑꯗꯨꯝ ꯍꯣꯏ
ꯎꯅꯥꯗꯤ ꯇꯥꯔꯒ ꯍꯦꯟꯅ ꯍꯦꯟꯅ ꯑꯗꯨꯝ ꯆꯥꯅꯤꯡꯕꯅꯤ
ꯑꯗꯨꯅꯦ
ꯄꯦꯟꯕꯁꯨ ꯂꯩꯇꯕꯅꯦ ꯀꯅꯥꯗꯤꯀꯣ
ꯑ ꯃꯥꯗꯤ ꯑꯩꯈꯣꯏꯅ ꯅꯨꯡꯊꯤꯤꯟꯒꯨꯝꯕ ꯈ꯭ꯔꯤꯁꯃꯥꯁꯀꯨꯝꯕ ꯃꯤ ꯒꯦꯗꯔꯤꯡꯒꯨꯝꯕ ꯆꯠꯈ꯭ꯔꯕ ꯃꯇꯝꯗ ꯀꯩꯁꯨ ꯇꯧꯗꯅꯤꯡꯉꯥꯏ ꯂꯩꯇꯕꯗꯣ ꯑꯗꯨꯝ ꯅꯨꯡꯊꯤꯜ ꯆꯨꯞꯄ ꯑꯗꯨꯝ ꯆꯥꯏꯗ
ꯎꯝ ꯀꯣꯝꯂꯥ ꯆꯥꯏ ꯄꯨꯛꯅꯤ ꯅꯨꯡꯉꯥꯏꯇꯦ ꯍꯥꯏꯕꯒꯨꯝꯕ ꯊꯣꯏꯗꯣꯛꯄ ꯂꯩꯗꯕꯀꯣ
ꯑꯗꯨꯅꯦ ꯃꯥꯗꯤ ꯀꯩꯅꯣ ꯏꯐꯦꯛ ꯀꯌꯥ ꯂꯩꯇꯦ
ꯑꯥ ꯀꯣꯝꯂꯥꯁꯤ ꯅꯨꯃꯤꯠꯇꯨ ꯆꯨꯞꯄ ꯆꯔꯁꯨ ꯍꯛꯆꯥꯡ ꯁꯣꯛꯑꯦ ꯄꯨꯛ ꯅꯨꯡꯉꯥꯏꯇꯦ ꯑꯗꯨ ꯇꯧꯋꯦ ꯈꯣꯠꯂꯦ ꯍꯥꯏꯕ ꯑꯃꯁꯨ ꯂꯩꯇꯕꯀꯣ ꯑꯗꯨꯝ ꯅꯨꯃꯤꯠ ꯑꯇꯣꯞꯄꯇꯥꯥꯒ ꯑꯩꯈꯣꯏ ꯀꯩꯅꯣꯗ ꯀꯝꯂ ꯍꯦꯛꯄ ꯃꯇꯝꯗ ꯆꯥꯕꯁꯦ ꯆꯥꯕꯁꯁꯦ ꯑꯌꯨꯛ ꯑꯌꯨꯛꯇ ꯆꯥꯕ ꯍꯧꯗ‌ꯣ ꯍꯣꯔꯦꯟ ꯏꯚꯅꯤꯡ ꯐꯥꯎꯗ ꯑꯗꯨꯝ ꯆꯥꯕꯅꯦꯕ
ꯍꯣꯏ
ꯆꯥꯕ ꯆꯥꯕ ꯆꯥꯕ ꯆꯥꯃꯟ ꯑꯗꯨꯝ ꯃꯣꯏꯗꯤ ꯑꯃ ꯑꯃꯔꯛ ꯑꯅꯤꯔꯛ ꯑꯗꯨꯝ ꯅꯝꯕꯔ ꯋꯥꯟ ꯇꯧꯈꯦ ꯑꯗꯨꯝ ꯃꯨꯛ ꯃꯥꯡꯈ꯭ꯔꯦꯕ ꯃꯣꯏꯗꯤ
ꯑꯗꯨꯅꯦ ꯃꯣꯏꯒꯤꯗꯤ ꯀꯩꯅꯣ ꯌꯥꯝ ꯈꯪꯕ ꯉꯝꯗꯕ ꯌꯥꯝ
ꯍꯣꯏ
ꯑꯩꯈꯣꯏꯅ ꯍꯩꯅꯗꯕꯒꯨꯡꯕꯗꯤ ꯀꯌꯥ ꯇꯧꯗꯦꯀꯣ
ꯍꯣꯏ
ꯌꯥꯝ ꯆꯥꯔꯁꯨ
ꯍꯣꯏ ꯌꯥꯝ ꯅꯨꯡꯉꯥꯏꯕꯅꯦ ꯁꯨꯝ ꯆꯥ ꯆꯥꯔꯒ ꯑꯩꯁꯨ ꯍꯧꯖꯤꯛ ꯍꯧꯤ ꯑꯩꯈꯣꯏ ꯈꯨꯟꯅ ꯂꯩꯗꯤ ꯂꯩ ꯑꯗꯨꯕꯨ ꯌꯥꯝꯗ꯭ꯔꯦ ꯑꯩꯈꯣꯏ ꯈꯔ ꯑꯉꯥꯡ ꯑꯣꯏꯔꯤꯉꯩ ꯅꯥꯏꯟꯇꯤꯟ ꯅꯥꯏꯟꯇꯤ ꯇꯨ ꯊꯥꯎꯖꯟ ꯑꯗꯨꯋꯥꯏꯐꯥꯎꯗꯤ ꯑꯗꯨꯝ ꯌꯥꯝ ꯐꯔꯝꯕꯅꯦ
ꯑꯣ
ꯑꯗꯨ ꯇꯨ ꯊꯥꯎꯖꯟ ꯇ꯭ꯋꯦꯟꯇꯤ ꯊ꯭ꯔꯤꯒꯤꯗꯔ ꯅꯣꯡ ꯆꯨꯕ ꯑꯗꯨꯒ ꯋꯦꯗꯔꯁꯨ ꯀ꯭ꯂꯥꯏꯃꯦꯠꯁꯨ ꯆꯦꯟꯖ ꯇꯧꯕꯀꯣ ꯑꯗꯨꯗꯒꯤ ꯑꯗꯨꯝ ꯃꯊꯪ ꯃꯊꯪ ꯃꯊꯪ ꯁꯤꯔꯛꯄ ꯑꯗꯨꯒ ꯍꯧꯖꯤꯛ ꯂꯩꯔꯤꯕꯁꯤ ꯍꯥꯟꯅꯒꯤ ꯊꯥꯔꯝꯕ ꯁꯤꯡ ꯄꯥꯝꯕꯤ ꯑꯔꯤꯕꯁꯤꯡꯗꯤ ꯀꯌꯥ ꯂꯩꯇ꯭ꯔꯦ ꯍꯧꯖꯤꯛꯇꯤ ꯑꯅꯧꯕꯀꫭ ꯃꯆꯥ ꯃꯆꯥ
ꯍꯣꯏ
ꯑꯗꫭ ꯑꯗꯨꯁꯨ ꯄꯥꯟꯕ ꯑꯃꯨꯛ ꯍꯧꯈ꯭ꯔꯦ ꯍꯧꯈ꯭ꯔꯦ
ꯑꯗꯣ ꯑꯁ ꯑꯔꯤꯕꯁꯤꯡꯗꯣ ꯍꯥꯎꯋꯤꯅꯦꯀꯣ ꯑꯗꯣ
ꯍꯣꯏ
ꯑꯗꯨꯅ ꯑꯔꯤꯕꯁꯤꯡꯗꯨ ꯃꯥꯅ ꯑꯩꯈꯣꯏ ꯅꯨꯡꯁꯥꯒꯨꯝ ꯃꯥꯥ ꯊꯣꯛꯄ ꯃꯐꯝꯗ ꯊꯥꯕꯗꯗꯤ ꯍꯥꯎꯋꯦꯍꯦ
ꯅꯣꯏꯗ ꯍꯧꯕ ꯀꯣꯝꯂꯥ ꯄꯥꯝꯕꯤꯁꯤꯡꯗꯣ ꯃꯁꯥꯗꯣ ꯆꯥꯎꯕ꯭ꯔꯥ ꯀꯃꯥꯏꯕ꯭ꯔꯥ ꯄꯤꯛꯂꯒ ꯑꯗꯨꯝ ꯋꯥꯡꯕ꯭ꯔꯥ
ꯄꯤꯛꯔꯒ ꯋꯥꯡꯕꯗꯤ ꯀꯌꯥ ꯇꯧꯗꯦ ꯅꯦꯝꯔꯒ ꯄꯨꯔꯥ ꯄꯥꯡꯊꯣꯛꯄꯗ ꯃꯥꯒꯤ ꯕ꯭ꯔꯥꯟꯁꯤꯡꯗꯣ ꯑꯁ ꯄꯥꯝꯕꯤ ꯈꯔꯗꯤ ꯐꯖꯅ ꯍꯦꯛꯄꯅꯤꯍꯦ
ꯑꯥ
ꯑꯗꯣ ꯍꯦꯟ ꯍꯦꯟꯅ ꯍꯦꯟ ꯍꯦꯟꯅ ꯂꯤꯔꯥꯑꯅꯤ ꯑꯩ ꯍꯦꯟꯅ ꯏꯤꯛꯑꯦꯀꯣ ꯀꯨꯏꯔꯛꯑꯗꯤ ꯑꯗꯨ ꯅꯧꯅ ꯊꯧꯕꯁꯤ
ꯎꯝ ꯑꯩꯈꯣꯏꯗ ꯃꯣꯏꯗ ꯈꯔ ꯑꯃꯒ ꯑꯃꯒ ꯗꯤꯁꯇꯦꯟꯁ ꯈꯔꯥ ꯂꯥꯞꯅ ꯊꯥꯕꯁꯤꯡꯗꯣ
ꯍꫭꯏ
ꯃꯁꯥ ꯑꯗꯨꯝ ꯃꯁꯥ ꯁꯥꯡꯗꯣꯔꯛꯄꯗꯨ
ꯍꯣꯏ
ꯌꯥꯝ ꯌꯥꯝ ꯆꯥꯎꯅ ꯊꯣꯛꯣꯔꯛꯑꯦ ꯑꯗꯨꯒ ꯄꯥꯝꯕꯤ ꯑꯃꯅ ꯇ꯭ꯔꯤꯞ ꯑꯃ ꯑꯩꯈꯣꯏ ꯍꯥꯟꯅꯗꯤ ꯖꯤꯞꯇꯣ ꯖꯤꯞ ꯃꯆꯥꯗꯣ ꯑꯗꯨ ꯖꯤꯠ ꯕꯥꯗꯤꯗꯣ ꯑꯃ ꯊꯟꯕ ꯐꯥꯎꯗ ꯄꯥꯝꯕꯤ ꯑꯃꯅ
ꯑꯁ ꯑꯗꯨꯃꯥꯏꯅ ꯑꯗꯨꯃꯥꯏꯅ ꯍꯦꯛꯄ ꯉꯝꯃꯅꯤ ꯍꯦꯛꯈ꯭ꯔꯗꯤꯀꯣ ꯕꫭꯔꯥꯗꯣ ꯇꯔꯥ ꯍꯦꯟꯅ ꯍꯦꯛꯄꯗꯣ
ꯎꯝ ꯅꯣꯏꯗ ꯀꯨꯝꯂꯥ ꯁꯤꯕꯗꯤ ꯊꯣꯏꯗꯣꯛꯄ ꯂꯩꯇ‌ꯦꯕꯀꯣ
ꯀꯌꯥ ꯇꯧꯗꯦ ꯑꯗꯨ ꯑꯩꯈꯣꯏꯅ ꯁꯦꯡꯊꯣꯛꯇꯕꯗꯨꯗ ꯍꯦꯟ ꯌꯥꯝ ꯄꯥꯝꯅꯕ ꯋꯥꯠꯄ ꯑꯗꯨꯒꯨꯝꯕꯗꯤ ꯇꯧꯗꯤ ꯇꯧꯋꯦꯀꯣ
ꯎꯝ ꯑꯗꯨ ꯆꯍꯤ ꯀꯌꯥ ꯀꯌꯥ ꯁꯨꯝꯕ ꯁꯨꯕ ꯄꯥꯝꯕꯤ ꯂꯩꯒꯦ ꯍꯧꯖꯤꯛ
ꯆꯍꯤ ꯈꯔꯗꯤ ꯑꯁ ꯑꯩꯈꯣꯏ ꯑꯉꯥꯡ ꯑꯣꯏꯔꯤꯉꯩꯗꯒꯤ ꯇꯧꯈ꯭ꯔꯕꯁꯤꯡꯁꯨ ꯑꯗꯨꯝ ꯂꯩꯈ꯭ꯔꯦ ꯑꯗꯨꯒ ꯈꯔ ꯈꯔꯕꯨꯗꯤ ꯑꯩꯈꯣꯏꯅ ꯑꯗꯨꯝ ꯈꯪꯔꯒ ꯇꯧꯕꯁꯤꯡꯗꯤ ꯑꯗꯨ
ꯑꯅ ꯑꯔꯤꯕ ꯁꯤꯗꯨꯨꯅ ꯄꯤꯛ ꯄꯤꯛꯑꯦ ꯍꯥꯏꯕ ꯋꯥꯅꯤ ꯃꯣꯏꯅ ꯄꯥꯟꯕꯥꯗꯤ ꯍꯦꯜꯂꯦꯍꯦꯛ ꯑꯗꯨꯝ ꯌꯥꯝ
ꯑꯣꯏ ꯑꯣꯏ ꯑꯣꯏꯕꯅꯤ ꯑꯣꯏꯕꯅꯤ ꯀꯩꯅꯣ ꯍꯩꯗꯣ ꯃꯍꯩꯗꯣ ꯈꯔ ꯈꯔ ꯄꯤꯛꯂꯁꯨꯀꯣ ꯌꯥꯝꯕ ꯍꯦꯟꯅ ꯅꯣꯏꯗ
ꯍꯣꯏ ꯍꯧꯖꯤꯛ ꯑꯅꯧꯕꯁꯤꯡꯗꯤ ꯑꯗꯨꯝ ꯆꯥꯎꯋꯦ ꯑꯗꯨꯒ ꯃꯥꯒꯤ ꯃꯀꯨꯒꯨꯝꯕꯗ ꯌꯥꯝ ꯊꯥ ꯑꯛ ꯀꯨꯝꯍꯩꯗꯣ
ꯍꯣꯏ ꯍꯣꯏ ꯃꯄꯨ ꯑꯊꯥꯕ ꯑꯗꯨ ꯃꯅꯨꯡꯗ ꯃꯣꯏ ꯃꯀꯨꯗ ꯑꯉꯧꯕ ꯂꯩꯕꯗꯣ
ꯍꯣꯏ
ꯑꯗꯨꯁꯨ ꯌꯥꯝꯅꯦ
ꯑꯗꯨꯗꯨꯅꯦ